ꯇꯔꯕꯣ ꯇꯔꯕꯣ
ꯇꯩꯌꯦ ꯇꯩꯌꯦ
ꯑꯁ ꯉꯁꯤꯁꯤꯖꯤꯗꯤꯕꯥ ꯑꯩꯗꯤ ꯑꯁ ꯉꯁꯥꯏ ꯑꯌꯨꯛꯇꯒꯤ ꯆꯠꯄꯗꯨꯅ ꯍꯧꯖꯤꯛ ꯋꯥꯏ ꯍꯜꯂꯛꯄꯗ ꯉꯥꯏꯔꯤꯍꯦ
ꯀꯩꯅꯣ ꯍꯥꯏꯁꯤꯕꯣ ꯅꯪ ꯉꯁꯤ ꯀꯥꯏ ꯀꯥꯏ ꯆꯠꯂꯨꯔꯒꯦ
ꯑꯩ ꯉꯁꯤꯁꯦ ꯑꯁ ꯍꯣꯁꯄꯤꯇꯥꯜ ꯌꯧꯔꯨꯔꯦ ꯑꯗꯒꯤ ꯕꯖꯥꯔ ꯌꯧꯔꯨꯔꯦ
ꯕꯖꯥꯔ ꯍꯥꯏꯗꯤ ꯏꯝꯐꯥꯜꯗꯣ
ꯎꯝ
ꯍꯩꯃꯥ ꯀꯩꯗꯧꯔꯨꯔꯤꯕꯥ
ꯑ ꯇꯦꯁ ꯑꯃ ꯊꯥꯒꯤ ꯊꯥꯒꯗꯕ ꯑꯗꯨꯒꯤ ꯊꯥꯕ ꯆꯠꯂꯨꯕꯅꯦ ꯕꯥꯕꯤꯅꯥ ꯍꯥꯏꯕ꯭ꯔꯥ ꯀꯩꯅꯣ ꯑꯗꯨꯗ ꯑꯁꯥꯏ ꯑꯌꯨꯛꯅꯦ ꯄꯨꯡꯅꯦ
ꯎꯝ
ꯑꯁ ꯉꯁꯤ ꯊꯕꯛꯁꯦ ꯌꯥꯝ ꯌꯥꯝꯈ꯭ꯔꯦꯅꯦ ꯉꯁꯥꯏ ꯑꯦ ꯇꯨꯝ ꯍꯦꯛ ꯍꯧꯒꯠꯄꯒ ꯕ꯭ꯔꯨꯁ ꯇꯧꯕ ꯂꯣꯏꯕꯒ ꯆꯥ ꯒꯤꯂꯥꯁ ꯑꯃꯥ ꯊꯛꯆꯜꯂꯒ ꯆꯦꯡ ꯂꯩꯔꯝꯗꯗꯅ ꯑꯃꯨꯛ ꯐꯧ ꯇꯛꯄ ꯆꯠꯂꯨꯔꯦ ꯅꯣꯡꯊꯤꯠꯂꯤ ꯊꯤꯠꯂꯤ ꯊꯤꯠꯂꯤ ꯇꯥꯔꯛꯄ ꯇꯥꯟꯖꯥꯗꯨꯗ ꯑꯗꯨ ꯍꯜꯂꯛꯑꯦ ꯑꯗꯨꯒ ꯑꯃꯨꯛ ꯑꯩꯁꯦ ꯆꯥꯛꯁꯦ ꯆꯥꯒꯦꯅ ꯇꯧꯔꯒ ꯆꯥꯛ ꯏꯟꯖꯥꯡꯁꯦ ꯑꯝꯇ ꯂꯩꯔꯝꯗ꯭ꯔꯕ ꯑꯗꯨꯒꯥꯅꯦ ꯆꯥꯛ ꯑꯗꯣ ꯑꯁ ꯑꯁꯤꯗꯤ ꯏꯟꯖꯥꯡ ꯊꯣꯡꯕꯗꯨꯗꯤ ꯑꯃꯨꯛ ꯊꯕꯛ ꯆꯠꯇꯣꯏ ꯃꯌꯥꯝꯁꯤꯒ ꯊꯦꯡꯉꯅꯤ ꯅꯤꯅ ꯇꯤꯜꯍꯧ ꯈꯔ ꯁꯣꯏꯖꯜꯂꯦ ꯃꯣꯔꯣꯛ ꯈꯔ ꯁꯣꯏꯖꯜꯂꯦ ꯑꯗꯨꯒ ꯐ꯭ꯔꯥꯏ ꯔꯥꯏꯁ ꯍꯦꯛꯇ ꯁꯦꯝꯗꯣꯛꯄꯅꯦ ꯑꯥꯂꯨ ꯑꯦ ꯌꯦꯔꯨꯝ ꯑꯃ ꯊꯛꯆꯜꯂꯒ
ꯍꯥꯎꯒꯔꯥ ꯄꯣꯠꯅꯤ ꯀꯩꯅꯣ
ꯑꯥ ꯍꯎꯋꯦ ꯑꯗꯣ ꯃꯣꯔꯣꯛ ꯃꯦꯠꯄꯥꯡꯒ ꯌꯥꯎꯔꯝꯕꯗꯣ ꯑꯗꯨꯃꯥꯏꯅ ꯍꯥꯎꯒꯗꯕꯅꯦꯍꯦ ꯑꯗꯣ ꯑꯩꯅ ꯊꯦꯡꯃꯟꯕꯗꯨꯗ ꯑꯗꯨꯃꯥꯏꯅ ꯇꯧꯔꯒ ꯆꯥꯊꯣꯛꯑꯒ ꯑꯩꯁꯦ ꯄ꯭ꯔꯞ ꯄ꯭ꯔꯞ ꯂꯣꯏꯁꯜꯂꯦ ꯑꯗꯨꯒ ꯑꯩꯁꯦ ꯑꯈꯣꯏ ꯁꯤꯒꯤ ꯗꯤꯁꯇ꯭ꯔꯤꯛ ꯍꯣꯁꯄꯤꯇꯥꯜꯗ ꯆꯠꯂꯦꯕꯀꯣ ꯀꯣꯏ ꯑꯈꯣꯏꯕꯣꯛ ꯑꯅꯥꯕ ꯂꯩꯕꯗꯣ ꯅꯍꯥꯟꯗꯒꯤ ꯍꯧꯖꯤꯛꯐꯥꯎ ꯂꯩꯔꯤ ꯄꯨꯗꯔꯛ ꯇ꯭ꯔꯤꯕ
ꯑꯣ
ꯑꯗꯨꯗꯣ ꯃꯥꯒꯤ ꯇꯦꯁ ꯑꯃ ꯊꯥꯅꯕ ꯈꯣꯠꯅꯕꯅ ꯀꯣꯏꯆꯦꯟ ꯆꯦꯜꯂꯦ ꯐꯥꯔꯃꯥꯁꯤꯗ ꯑꯃꯨꯛ ꯆꯠ ꯑꯗꯒꯤ ꯍꯣꯁꯄꯤꯇꯥꯜꯒꯤ ꯕꯦꯠꯇ ꯑꯃꯨꯛ ꯆꯪ ꯑꯗꯩ ꯍꯤꯗꯥꯛ ꯑꯃꯨꯛ ꯂꯩꯊꯣꯛ ꯂꯩꯁꯤꯟ ꯃꯤꯖꯨ ꯌꯥꯝ ꯂꯩꯇꯕ ꯍꯥꯏꯇꯥꯔꯦ ꯑꯩꯈꯣꯏ ꯏꯃꯨꯡꯗꯣ ꯃꯤ ꯌꯥꯝꯗꯅꯤꯅ ꯑꯗꯨꯃꯥꯏꯅ ꯇꯧꯔꯒ ꯑꯩꯁꯦ ꯂꯧꯔꯦ ꯑꯗꯨꯗꯨꯒ ꯑꯃꯨꯛ ꯑꯩꯁꯦ ꯏꯝꯐꯥꯜꯗ ꯍꯥꯏꯒꯠꯀꯦꯅ ꯑꯁ ꯀꯒꯥꯔꯤ ꯉꯥꯏꯕꯗ ꯄꯨꯡꯒꯥꯏ ꯑꯃꯅꯤꯅꯦ ꯆꯪꯊꯣꯛꯈꯤ꯭ꯔꯤꯁꯦ ꯒꯥꯔꯤꯖꯤꯅ ꯂꯥꯛꯇꯕꯖꯤ ꯂꯥꯛ ꯐꯠꯇꯕꯁꯤ ꯑꯩꯗꯤ ꯅꯣꯡ ꯈꯔ ꯈꯔ ꯇꯥꯔꯛꯄꯗꯨꯗ ꯑꯁ ꯑꯁ ꯅꯣꯡ ꯇꯥꯗꯧ ꯃꯥꯜꯂꯦ ꯁꯤꯗꯤꯅ ꯐꯨꯔꯤꯠ ꯑꯊꯥꯕ ꯑꯃꯒ ꯂꯤꯠꯁꯜꯂ ꯆꯠꯂꯨꯔꯦ ꯍꯦꯛ ꯑꯗꯨꯒꯗꯤ ꯅꯨꯡꯁꯥ ꯅꯨꯡꯁꯥ ꯁꯥꯗꯣꯔꯛꯇꯅ ꯑꯁ ꯀꯌꯥꯗꯤ ꯋꯥꯈꯔꯦ ꯍꯨꯃꯥꯡ ꯁꯧꯗꯨꯗ
ꯎꯝ
ꯑꯗꯨꯃꯥꯏꯅ ꯇꯧꯔꯒ ꯆꯠꯂꯦ ꯑꯩꯁꯦ ꯑꯥ ꯕꯕꯤꯅꯥꯒꯤ ꯀꯩꯅꯣꯗꯨꯗ ꯑꯗꯨꯒ ꯊꯥꯖꯤꯜꯂꯝꯃꯦ ꯑꯗꯨꯒ ꯖꯥꯔ ꯃꯅꯨꯡꯗ ꯍꯩ ꯔꯥ ꯈꯔ ꯁꯨꯝ ꯊꯣꯛꯄ꯭ꯔꯥ ꯌꯦꯡꯒꯦꯅ ꯌꯦꯡꯕꯅꯦ ꯑꯗꯣ ꯍꯩꯔꯥꯁꯦ ꯍꯧꯖꯤꯛꯀꯥꯟꯁꯦ ꯃꯇꯝ ꯑꯣꯏꯗꯕꯩ ꯑꯩꯅ ꯏꯟꯊꯣꯛ ꯊꯣꯛꯇꯦ ꯀꯤꯍꯣꯝꯕꯨꯗꯤ ꯈꯔ ꯊꯣꯛꯄ ꯍꯍꯧꯔꯦ ꯊꯝꯆꯦꯠ ꯃꯔꯨ ꯈꯔ ꯊꯣꯛꯄ ꯍꯍꯧꯔꯦ ꯃꯥꯥꯏ ꯇꯧꯔꯒ ꯑꯃꯨꯛ ꯍꯜꯂꯛꯑꯦꯗꯅ ꯑꯩꯁꯦ ꯏꯝꯐꯥꯜꯗꯒꯤ ꯑꯗꯨꯗꯨꯒ ꯑꯃꯨꯛ ꯑꯩꯁꯦ ꯍꯣꯁꯄꯤꯇꯥꯜꯗ ꯑꯃꯨꯛ ꯆꯪꯉꯦ ꯆꯪꯕꯗꯣ ꯑ ꯑꯩꯁꯦ ꯇꯦꯁ ꯇꯧꯕ ꯈꯣꯠꯇꯧꯕ ꯈꯔ ꯂꯩꯕ ꯍꯥꯏꯇꯥꯔꯦ ꯎꯝ ꯑꯥ ꯁꯨꯒꯔ ꯇꯦꯁ ꯇꯧꯗꯧꯕ ꯑꯗꯨꯗꯣ ꯇꯧꯕꯗꯣ ꯑꯩꯁꯨ ꯑꯝꯇ ꯇꯧꯗ꯭ꯔꯤꯕꯀꯣ ꯉꯁꯤꯁꯤꯅ ꯑꯍꯥꯟꯕꯅꯦꯕ ꯍꯩꯕꯣꯏ ꯍꯩꯇꯕꯣꯏ ꯇꯧꯔꯦ ꯗꯣ
ꯅꯪꯂꯕ ꯁꯨꯒꯔ ꯇꯦꯁ ꯇꯧꯔꯤꯁꯦ
ꯅꯠꯇꯦꯗ ꯑꯈꯣꯏ ꯏꯕꯣꯛꯇꯣ
ꯗꯣꯛꯇꯔꯅ ꯅꯠꯇꯕꯤꯗ ꯅꯪ ꯅꯪꯅ ꯑꯣꯏꯅ ꯇꯧꯕꯤꯕ
ꯍꯣꯏ ꯃꯣꯏꯒꯤ ꯍꯣꯁꯄꯤꯇꯥꯜꯒꯤ ꯅꯔꯁ ꯂꯩꯕꯖꯤꯡꯗꯣ ꯃꯣꯏꯅꯥꯍꯥꯏꯁꯦ ꯄꯦꯁꯦꯟ ꯄ꯭ꯔ ꯁꯤꯅ ꯇꯧꯗꯣꯏꯅꯦꯌꯦ ꯃꯣꯏꯅ ꯀꯩꯁꯨꯝꯇ ꯌꯥꯎꯔꯣꯏꯌꯦ ꯃꯣꯏ ꯁꯨꯒꯔ ꯃꯔꯣꯜꯅꯣ ꯈꯪ ꯕꯦꯝꯃ ꯑꯩ ꯑꯗꯨꯃꯥꯏꯅ ꯇꯧꯑꯅ ꯑꯁ ꯑꯃꯨꯛꯐꯥꯎ ꯇꯧꯖꯗ꯭ꯔꯤꯕꯅꯦ ꯉꯁꯤꯗꯤ ꯇꯧꯊꯣꯛꯎꯔꯦ ꯍꯩꯕꯣꯏ ꯍꯩꯇꯕꯣꯏ
ꯗꯣ ꯍꯩꯔꯕ ꯅꯠꯇ꯭ꯔꯣ ꯍꯧꯖꯤꯛꯇꯤ
ꯑꯥꯎ ꯍꯥꯏꯔꯦ ꯍꯧꯖꯤꯛ
ꯑꯗꯨ ꯐꯔꯦ ꯀꯩꯅꯣ
ꯑꯗꯣ ꯎꯝ ꯃꯥꯏꯁꯨ ꯁꯨꯒꯔꯗꯣ ꯋꯥꯡꯃꯟꯗꯅꯅꯦ ꯏꯟꯁꯨꯂꯤꯟꯗꯣ ꯀꯥꯞꯄꯦꯕ
ꯅꯣꯏ ꯑꯕꯣꯛꯇꯣ ꯆꯥ ꯌꯥꯝ ꯊꯛꯀꯨꯝ ꯇꯧꯗꯥꯏꯅꯦ
ꯎꯝ ꯊꯛꯑꯦ
ꯀꯩꯅꯣ ꯃꯥ ꯁꯨꯒꯔ ꯂꯩꯔꯒ ꯆꯥ ꯌꯥꯝ ꯊꯛꯏꯗꯨꯕꯣ
ꯑꯁ ꯈꯪꯗꯦꯗ ꯄꯥꯡꯊꯛ ꯊꯛꯄꯅꯦ ꯑꯗꯣ ꯁꯨꯒꯔ ꯆꯤꯅꯤ ꯌꯥꯎꯗꯕꯤꯅꯦꯅ ꯆꯤꯅꯤ ꯌꯥꯎꯗꯕꯅꯤ ꯆꯤꯅꯤ ꯌꯥꯎꯗꯕꯅꯤꯅ ꯄꯪꯊꯛ ꯊꯛꯁꯤꯟꯕꯗ ꯂꯣꯛ ꯑꯃꯨꯛ ꯊꯨꯡꯗꯅ ꯋꯥꯡꯈꯠꯂꯛꯏꯅꯤ
ꯎꯝ
ꯄꯤꯀꯦꯠꯀꯤ ꯁꯪꯒꯣꯝ ꯍꯥꯏꯁꯤꯗꯤ ꯀꯩꯁꯨ ꯍꯛꯆꯥꯡꯗꯗꯤ ꯐꯕ ꯅꯠꯇꯦꯗꯅ ꯁꯨꯝ ꯇꯣꯏ ꯇꯣꯏꯅ ꯊꯛꯆꯜꯂꯛꯑꯗꯤ ꯅꯣ
ꯊꯨꯝꯕꯅꯦ ꯄꯦꯀꯦꯠꯀꯤ ꯁꯪꯒꯣꯝꯗꯨꯗꯤ ꯆꯤꯅꯤꯒꯤꯗꯧꯅ ꯑꯗꯨꯝ ꯆꯞ ꯆꯥꯅ
ꯍꯣꯏ ꯑꯗꯨꯗꯣ ꯊꯛꯄꯅꯦ ꯑꯗꯨꯗꯒꯤ ꯑꯗꯨꯃꯥꯏꯅ ꯇꯧꯔꯒ ꯋꯥꯡꯈꯠꯂꯛꯄ ꯑꯣꯏꯕꯖꯥꯠꯅꯦꯕ ꯅꯍꯥꯟ ꯑꯩꯅ ꯍꯥꯏ ꯗꯅ ꯅꯪꯉꯣꯟꯗ ꯁꯣꯃꯥꯏ ꯁꯣꯃꯥꯏꯋꯤ ꯈꯠꯂꯦꯅ ꯑꯗꯨ ꯑꯥ ꯗꯨꯃꯥꯏꯅ ꯃꯥꯥꯏ ꯗꯣ ꯒꯨꯂꯤ ꯆꯥꯕꯗꯣ ꯀꯨꯂꯤꯗꯣ ꯃꯇꯝ ꯈꯔ ꯂꯦꯞꯇ ꯌꯥꯔꯣꯏ ꯍꯥꯏꯕ ꯏꯟꯁꯨꯂꯤꯟꯗꯨ ꯑꯣꯏꯅ ꯀꯥꯞꯁꯦꯅ ꯍꯥꯏꯕ ꯑꯗꯨꯒ ꯁꯨꯒꯔꯗꯨꯅ ꯅꯦꯝꯃꯀꯥꯟꯗꯅ ꯑꯃꯨꯛ ꯒꯨꯂꯤꯗꯨꯅ ꯀꯟꯇ꯭ꯔꯣꯜ ꯇꯧꯁꯦꯅ ꯍꯥꯏꯕ ꯃꯣꯏꯅ ꯍꯥꯏꯁꯦ
ꯇꯧꯕꯅꯦ ꯁꯨꯒꯔꯗꯣ ꯌꯥꯝꯅ ꯋꯥꯡꯃꯜ ꯑꯗꯗꯤ ꯑꯩꯈꯣꯏꯁꯨ ꯇꯧꯔꯤꯅꯦ ꯑꯩꯈꯣꯏ ꯕꯥꯗꯨ ꯏꯟꯁꯨꯂꯤꯟ ꯀꯥꯞꯄꯤꯅꯦ ꯍꯥꯏꯕ
ꯍꯣꯏ ꯅꯪꯅ ꯅꯣꯡꯃꯥ ꯑꯃ ꯍꯥꯏꯈꯤꯗꯔꯗꯥꯏ ꯀꯥꯞꯄꯦ ꯈꯣꯠꯂꯦꯅ ꯑꯥ ꯑꯗꯨꯗꯨꯒꯤ ꯑꯩꯁꯦ ꯅꯪꯉꯣꯟ ꯗ ꯐꯣꯟ ꯇꯧꯔꯒ ꯍꯪꯉꯛꯀꯦ ꯍꯪꯒꯦꯅ ꯇꯧꯅꯔꯤꯀꯥꯟꯗ ꯅꯔꯁꯇꯣ ꯍꯦꯛ ꯇꯟꯖꯥ ꯆꯥꯅ ꯊꯣꯛꯂꯛꯄ ꯍꯥꯏꯇꯥꯔꯦ ꯉꯁꯤꯗꯣ ꯁꯟꯗꯦ ꯑꯣꯏ ꯅꯤꯅꯅꯦ ꯍꯣꯁ ꯄꯤꯇꯥꯟꯗꯣ ꯃꯤ ꯑꯝꯇ ꯂꯥꯛꯇꯦꯕ ꯗꯣꯛꯇꯔꯁꯨ ꯅꯔꯁꯁꯨ ꯃꯣꯏꯒꯤ ꯎꯝ ꯀꯩꯅꯣ ꯂꯩꯇ ꯌꯥꯗꯕ ꯏꯃꯥꯔꯖꯦꯟꯁꯤꯒꯤ ꯃꯤ ꯑꯅꯤ ꯑꯍꯨꯝ ꯂꯩꯕꯗꯣ ꯃꯣꯏ ꯂꯦꯛꯑ ꯆꯥꯔ ꯂꯩꯕ ꯀꯥꯡꯕꯨꯨꯗꯣ ꯑꯗꯨꯗꯨꯕꯨꯗꯤ ꯂꯩꯕ ꯑꯗꯨꯗꯣ ꯃꯣꯏ ꯊꯣꯛꯂꯛꯄꯗꯨꯗ ꯇꯟꯖꯥ ꯆꯥꯟ ꯃꯣꯏ ꯇꯧꯔꯒ ꯀꯥꯞꯍꯜꯍꯧꯔꯦ ꯑꯗꯣ ꯃꯊꯪꯗꯒꯤꯗꯤ ꯑꯩꯁꯨ ꯍꯩꯕ ꯌꯥꯏꯗ ꯃꯣꯏ ꯏꯟꯁꯨꯂꯤꯟ ꯀꯥꯞꯄꯗꯣ ꯄꯨꯛ ꯑ ꯃꯁꯟꯗ ꯃꯁꯟ ꯃꯁꯟꯗ ꯀꯥꯞꯄꯦꯕ ꯁꯤꯡꯂꯤꯗ ꯀꯥꯞꯇꯦꯕ
ꯎꯝ
ꯑꯗꯨꯅꯦ ꯑꯩꯁꯦ ꯃꯣꯏ
ꯉꯁꯥꯏ ꯅꯪ ꯐꯣꯟ ꯇꯧꯔꯛꯑꯃꯃꯤꯗꯣ
ꯍꯣꯏ ꯍꯣꯏ ꯍꯣꯏ ꯑꯗꯨꯗꯣ ꯍꯪꯒꯦ ꯇꯧꯕ ꯑꯩꯅ ꯅꯪꯉꯣꯟꯗ ꯀꯃꯥꯏꯅ ꯇꯧꯔ ꯀꯥꯞꯀꯦꯅ ꯅꯪ ꯍꯦ ꯍꯦꯛ ꯀꯥꯞ ꯀꯞꯇꯔꯥ ꯑ ꯑꯗꯨ ꯑꯗꯨꯒꯤ ꯑꯩꯁꯦ ꯍꯪꯒꯦ ꯇꯧꯕ ꯀꯃꯥꯏ ꯀꯃꯥꯏ ꯀꯥꯞ ꯈꯣꯠꯄꯅꯣꯗꯣ ꯑꯗꯨ ꯍꯪꯒꯦꯅ ꯇꯧꯔꯝꯕꯅꯤꯅ ꯑꯗꯨꯗ ꯃꯣꯏ ꯊꯂꯛꯄꯗꯣ ꯇꯟꯖꯥ ꯆꯥꯗꯅ ꯍꯦꯛ ꯂꯦꯞꯊꯣꯛꯑꯦ
ꯑꯣ ꯑꯩꯗꯨꯁꯨ ꯐꯣꯟꯗꯣ ꯁꯥꯏꯂꯦꯟ ꯊꯝꯕ ꯑꯗꯨ ꯇꯥꯍꯧꯗ꯭ꯔꯕ
ꯑꯗꯨꯅꯦ ꯑꯗꯣ ꯑꯩꯅꯦ ꯑꯁ ꯉꯁꯤꯒꯤ ꯑꯁ ꯏꯁꯤꯡ ꯏꯁꯤꯡ ꯈꯔꯥꯡꯃꯟꯗꯅꯅꯦ ꯏꯁꯤꯡ ꯕꯣꯇꯜ ꯑꯃꯁꯨ ꯊꯛꯇꯣꯛꯈ꯭ꯔꯕꯅꯦ ꯆꯥ ꯆꯥ ꯊꯛꯑꯣꯌꯦ ꯑꯁ ꯆꯥꯒ ꯊꯛꯄ ꯇꯟꯖꯔꯦꯗ ꯃꯣꯏ ꯍꯧꯖꯤꯛ ꯁꯨꯒꯔ ꯁꯨꯒꯔ ꯇꯧꯅꯔꯤꯁꯤꯡꯁꯦ ꯎꯕꯗꯅ ꯑꯩ ꯆꯥꯒꯥ ꯑꯀꯇ ꯊꯛꯆꯗ꯭ꯔꯕꯅꯦ
ꯑꯗꯨꯅ ꯐꯥꯔꯕꯅꯤ
ꯎꯝ ꯑꯗꯨꯅꯦ ꯑꯗꯨꯃꯥꯏꯅ ꯇꯧꯔꯒ ꯑꯩꯁꯦ ꯄꯨꯡ ꯑꯍꯨꯝ ꯃꯈꯥꯏ ꯃꯔꯤ ꯐꯥꯎ ꯂꯩꯔꯝꯃꯦꯕ ꯍꯣꯁꯄꯤꯇꯥꯜꯗ ꯑꯗꯒꯤ ꯑꯈꯣꯏ ꯑꯈꯣꯏ ꯏꯃꯥꯕꯣꯛ ꯍꯣꯏ ꯑꯗꯩꯩ ꯑꯈꯣꯏ ꯏꯌꯥꯝꯕꯁꯤꯡ ꯃꯣꯏ ꯑꯃꯨꯛ ꯃꯍꯨꯠ ꯁꯤꯟꯅꯕ ꯂꯥꯛꯑꯦꯕ
ꯎꯝ
ꯑꯃꯨꯛ ꯂꯩꯍꯧꯔꯦ ꯑꯩ ꯑꯃꯨꯛ ꯍꯥꯏꯗꯔꯦ ꯑꯗꯣ ꯅꯨꯃꯤꯠ ꯃꯔꯤꯅꯤ ꯃꯨꯛꯇꯤ ꯁꯨꯖꯜꯂꯛꯑꯦꯕ ꯂꯩ ꯁꯦ ꯑꯗꯣ ꯗꯤꯆꯥꯔꯖꯁꯤꯕꯨ ꯀꯔꯝ ꯀꯥꯟ ꯇꯧꯗꯣꯏꯅꯣ ꯈꯪꯗꯦ ꯌꯨꯝꯗꯗꯤ ꯍꯥꯏꯗꯅꯤꯡꯕꯅꯗꯤ ꯂꯣꯏꯔꯝꯅꯦ ꯃꯤꯁꯦ ꯂꯩꯅꯗꯝꯅꯤꯅ ꯀꯣ ꯌꯨꯝꯗ ꯌꯨꯝꯗ ꯂꯩꯔꯒ ꯇꯧꯕꯁꯤꯅꯁꯨ ꯐꯩꯌꯕ ꯍꯥꯏꯗꯤ ꯑꯥꯗ ꯆꯠꯊꯣꯛ ꯆꯠꯁꯤꯟ ꯑꯃ ꯑꯃ ꯇꯧꯕ ꯍꯥꯏꯁꯦ ꯃꯤ ꯌꯥꯝꯕ ꯏꯃꯨꯡꯗꯗꯤ ꯐꯩ ꯃꯤ ꯌꯝꯗꯕ ꯏꯃꯨꯡꯗꯗꯤ ꯌꯥꯝ ꯋꯥꯏꯌꯦꯕꯥ ꯕꯦꯔ
ꯋꯥꯕꯅꯤ ꯋꯥꯕꯅꯤ ꯑꯥ ꯃꯤꯔꯣꯜ ꯂꯩꯇꯕꯁꯦ ꯌꯥꯝ ꯋꯥꯒꯔ꯭ꯖꯠꯅꯤꯗ
ꯎꯝ ꯑꯗꯨꯅꯦ ꯑꯁ ꯍꯌ ꯍꯌꯦꯡꯖꯦ ꯗꯣꯛꯇꯔ ꯔꯥꯎꯟ ꯂꯥꯛꯄꯗꯒ ꯆꯠꯂꯣ ꯌꯥꯔꯅꯤ ꯀꯅ ꯍꯥꯏꯔꯗꯤ ꯑꯁ ꯌꯥꯝ ꯅꯨꯡꯉꯥꯏꯒꯗꯕꯅꯤ ꯇꯣꯏꯖꯦ ꯃꯁꯥꯕꯨꯗꯤ ꯑꯗꯨꯝ ꯐꯒꯠꯂꯕꯅꯦꯕ ꯀꯣ ꯍꯥꯟꯅꯒ ꯍꯥꯏꯔꯨꯔꯗꯤ ꯑꯁ ꯑꯗꯨꯅꯦ ꯄꯩꯁꯥꯁꯦ ꯑꯁ ꯄꯩꯁꯥꯗꯤ ꯌꯥꯝ ꯌꯥꯝꯃꯦꯍꯦ ꯆꯪꯒ꯭ꯔꯤꯖꯦ ꯄꯩꯁꯥꯖꯦ ꯑꯁ ꯇꯥꯜꯂꯤꯁꯤꯒ ꯍꯥꯏꯔꯣꯗꯤ ꯆꯠꯄꯅ ꯍꯦꯜꯂꯦ ꯑꯗꯨꯅꯤ ꯇꯧꯔꯤꯖꯦ ꯍꯧꯖꯤꯛ ꯇꯧꯔꯤꯖꯦ
ꯅꯥꯕ ꯌꯦꯛꯄ ꯍꯥꯏꯗꯨꯗꯤ ꯄꯩꯁꯥꯒꯤ ꯃꯇꯧ ꯉꯥꯛꯇꯅꯤ ꯇꯧꯔꯤꯁꯦ
ꯎꯝ ꯃꯤꯗꯨꯖꯨ ꯃꯤ ꯃꯤ ꯃꯉꯥ ꯂꯩꯕꯗ ꯃꯤ ꯃꯔꯤꯅ ꯇꯥꯟꯖꯜꯂꯛꯄ ꯑꯣꯏꯗꯤ ꯐꯕ ꯃꯤ ꯃꯉꯥ ꯂꯩꯕꯗ ꯃꯤ ꯑꯃꯅ ꯇꯥꯜꯂꯒ ꯆꯠ ꯂꯥꯛꯄ ꯇꯧꯕꯅꯤꯅ ꯐꯖꯔꯦ
ꯍꯣꯏꯅꯦ ꯂꯩꯔꯤꯕ ꯃꯤꯁꯤꯡꯗꯨ ꯂꯣꯏꯅ ꯑꯃꯨꯛ ꯄꯩꯁꯥ ꯄꯨꯟꯅ ꯊꯣꯛꯃꯤꯟꯅꯕ ꯑꯣꯏꯗꯤ ꯈꯔ ꯐꯗꯧꯕꯀꯣ
ꯑꯗꯨꯅ ꯑꯗꯨꯃꯥꯏꯅ ꯇꯧꯕꯅꯤꯅ ꯑꯁ ꯏꯃꯨꯡ ꯃꯅꯨꯡꯁꯤꯁꯨ ꯋꯥꯔꯦꯗꯣ ꯄꯨꯂꯞ ꯋꯥꯃꯤꯟꯅꯔꯦꯗꯣ ꯑꯃꯅ ꯌꯥꯔꯛꯄꯗ ꯑꯗꯨꯅꯦ ꯁꯋꯥꯏꯁꯦ ꯁꯨꯃꯥꯏꯅ ꯉꯁꯤ ꯅꯣꯡꯃꯒꯤ ꯁꯨꯃꯥꯏꯅ ꯇꯧꯔꯦ ꯋꯥꯁꯨ ꯋꯥꯔꯕꯅꯤ ꯆꯥꯛꯀꯁꯦ ꯍꯧꯖꯤꯛꯀꯤꯕꯨꯗꯤ ꯆꯥꯔꯦ ꯆꯝꯊꯣꯡ ꯇꯣꯡꯉꯦ ꯑꯗꯒꯤ ꯍꯌꯦꯡꯁꯦ ꯑꯃꯨꯛ ꯆꯠꯀꯗꯣꯏꯅꯦꯕꯀꯣ ꯍꯣꯁꯄꯤꯇꯥꯜꯗ ꯑꯗꯨꯗꯒꯤ ꯍꯌꯦꯡꯗꯣ ꯆꯥꯛ ꯄꯨꯕꯗ ꯑꯥ ꯆꯥꯛ ꯄꯨꯕꯗ ꯆꯥꯛ ꯑꯥ ꯆꯥꯛ ꯈꯤꯇꯪ ꯆꯥꯕ ꯌꯥꯅꯕꯀꯣ ꯑꯗꯣ ꯉꯥ ꯈꯔ ꯂꯧꯔꯒ ꯉꯥ ꯇꯥꯎꯕꯤꯔꯦ ꯑꯗꯨꯗꯣ ꯑꯗꯨꯗꯣ ꯍꯌꯦꯡ ꯃꯇꯨꯝ ꯑꯃꯅꯤ ꯄꯨꯖꯔꯅꯤ ꯏꯔꯣꯝꯕ ꯑꯃ ꯇꯧꯅꯤ ꯍꯥꯏ ꯑꯗꯣ ꯃꯣꯏ ꯉꯁꯥꯏ ꯅꯔꯁꯈꯩꯅ ꯍꯥꯏꯕꯗꯣꯀꯣ ꯎꯝ ꯑꯥ ꯁꯨꯒꯔꯁꯦ ꯌꯥꯝ ꯋꯥꯡꯉꯗꯤꯅꯦ ꯆꯥꯛꯁꯦ ꯌꯥꯝ ꯄꯤꯖꯅꯨ ꯍꯥꯏꯌꯦ ꯀꯩꯅꯣ ꯑꯣꯏꯅ ꯆꯥꯎꯅ ꯍꯥꯏꯌꯦ ꯑ ꯇꯟꯒꯪꯗꯣ ꯑꯗꯨꯒꯨꯝꯕ ꯑꯗꯒꯤ
ꯑꯍꯟꯗꯨꯗꯗꯤ ꯇꯟꯒꯪ ꯆꯥꯎꯑꯣꯗꯤ ꯀꯩꯁꯨ ꯍꯔꯥꯎꯔꯔꯣꯏꯗ
ꯍꯣꯏ ꯑꯗꯩ ꯌꯨꯝꯗꯣ ꯌꯦꯔꯨꯝ ꯑꯗꯨꯗꯣꯁꯨ ꯌꯥꯏꯦ
ꯎꯝ
ꯑꯗꯒꯤ ꯎꯝ ꯆꯝꯐꯨꯠꯀꯨꯝꯕ ꯆꯝꯐꯨꯠꯀꯨꯝꯕꯁꯦ ꯁꯨꯝꯕꯁꯦ ꯑꯣꯏꯅ ꯈꯔ ꯍꯦꯟꯅ ꯅꯝꯅ ꯆꯥꯎ ꯍꯥꯏꯁꯦ ꯆꯥꯛꯁꯦ ꯆꯥꯛ ꯆꯥꯕꯁꯦ ꯍꯧꯖꯤꯛꯁꯨ ꯁꯨꯒꯔ ꯋꯥꯡꯉꯤꯅꯤꯅꯀꯣ ꯆꯥꯛꯁꯦ ꯌꯥꯝ ꯆꯥꯛꯒꯅꯣꯅ ꯍꯥꯏꯕ
ꯎꯝ
ꯅꯨꯡꯉꯥꯏꯇꯦꯅꯦ ꯅꯣꯏ ꯕꯣꯛ ꯅꯥꯕꯗꯣ
ꯎꯝ ꯆꯝꯐꯨꯠꯇꯣ ꯑꯣꯏꯅ ꯈꯔ ꯌꯥꯝ ꯁꯦꯝꯃꯒ ꯊꯝꯃꯒ ꯄꯨꯔꯒ ꯄꯤꯖꯁꯦ ꯍꯥꯏꯅ ꯈꯜꯂꯤꯕ ꯆꯥꯛꯇꯨꯅ ꯌꯥꯝ ꯌꯥꯝ ꯌꯥꯝꯗꯕꯤꯗ ꯈꯔ ꯈꯔ ꯄꯤꯖꯔꯒ
ꯎꯝ ꯌꯥꯏ ꯑꯥ ꯈꯣꯡꯗ꯭ꯔꯨꯝ ꯇꯣꯔꯕꯣꯠ ꯆꯝꯐꯨꯠ ꯐꯨꯠꯄꯤꯕ ꯌꯥꯏ ꯊꯕꯤ ꯍꯧꯖꯤꯛ ꯃꯇꯝꯗꯤꯀꯣ
ꯍꯣꯏ ꯑꯩꯁꯦ ꯑꯁ ꯉꯁꯥꯏ ꯏꯝꯐꯥꯜꯗꯨꯗꯅꯦ
ꯎꯝ
ꯊꯣꯛꯍꯧꯋꯦꯕꯀꯣ
ꯎꯝ
ꯊꯕꯤꯗꯣ ꯀꯩꯗꯧ ꯎꯝ ꯍꯥꯏꯗꯤ ꯍꯧꯖꯤꯛ ꯂꯣꯛ ꯀꯩꯀꯥ ꯇꯧꯔꯤꯃꯤꯅ ꯆꯥꯕꯗꯣ ꯑꯃꯨꯛ ꯇꯨꯝꯃꯣꯏꯗ꯭ꯔꯥ ꯂꯣꯛ ꯈꯨꯔꯛꯀꯗ꯭ꯔꯅ ꯑꯩꯁꯦ ꯇꯣꯔꯕꯣꯠ ꯑꯣꯏꯅ ꯊꯤꯕꯅꯦꯕ ꯇꯣꯔꯕꯣꯠꯄꯨꯗꯤ ꯐꯪꯕꯨꯗꯤ ꯐꯪꯉꯦ
ꯎꯝ
ꯑꯗꯨꯗꯣ ꯐꯨꯠꯄꯤꯔꯅꯤ ꯍꯌꯦꯡ ꯑꯃ ꯑꯗꯨꯒ ꯏꯔꯣꯝꯕ ꯑꯃ ꯇꯧꯔꯁꯤꯔ ꯍꯥꯏꯅ ꯈꯜꯂꯤꯅꯦ ꯍꯌꯦꯡꯁꯦ
ꯎꯝ ꯇꯧꯔꯣ ꯇꯧꯔꯣ ꯎꯝ
ꯑꯁꯥꯕ ꯆꯥꯅꯤꯡꯉꯤꯅꯦ
ꯄꯤꯖꯑꯧꯋꯣ ꯎꯝ ꯑꯅꯥꯕ ꯃꯤꯅ ꯆꯥꯅꯤꯡꯉꯗꯤ ꯃꯥ ꯃꯥ ꯆꯥꯅꯤꯡꯕꯗꯣ ꯍꯦꯛ ꯃꯕꯨꯛꯇꯣ ꯄꯦꯅ ꯄꯤꯖꯕꯗꯣ ꯊꯨꯅ ꯐꯕꯅꯦ ꯅꯥꯕ
ꯑꯁ ꯑꯗꯣ ꯈꯪꯗꯦ ꯗꯣꯛꯇꯔꯅꯗꯤ ꯄꯤꯖꯅꯨꯅ ꯍꯥꯏꯕ ꯆꯅꯥ ꯑꯉꯧꯕꯗꯣ ꯑꯗꯨꯁꯨ ꯆꯥꯅꯤꯡꯉꯦ ꯍꯥꯏꯔꯤꯕ ꯑꯁ ꯑꯗꯨꯁꯨ ꯆꯥꯕ ꯌꯥꯔꯣꯏ ꯍꯥꯏꯕ ꯑꯗꯣ ꯎꯝ ꯌꯦꯔꯨꯝ ꯌꯦꯔꯨꯝ ꯑꯐꯨꯠꯄ ꯑꯣꯏꯅ ꯄꯤꯖꯔꯦ ꯑꯁ ꯌꯦꯔꯨꯝ ꯑꯐꯨꯠꯄꯗꯨꯁꯨꯅꯦ ꯃꯣꯔꯣꯛ ꯑꯁꯨꯕꯒ ꯊꯨꯝꯒ ꯆꯥꯏꯔꯛꯑꯣ ꯀꯥꯏꯅ ꯍꯥꯏꯔꯤ ꯄꯣꯠꯅꯤꯗ ꯎꯝ ꯁꯨꯝ ꯆꯤꯜ ꯂꯩꯗꯣ ꯍꯥꯏꯗꯤ ꯂꯣꯛ ꯂꯥꯏꯍꯧ ꯇꯧꯔꯨꯕꯒꯤ ꯏꯄꯪ ꯄꯪꯖꯜꯂ ꯂꯩꯕꯗꯣ ꯑꯗꯨꯒꯤ ꯐꯠ ꯂꯥꯎꯅ ꯍꯥꯏꯗꯤ ꯁꯤꯡꯅꯕ ꯈꯣꯠꯅꯕ ꯍꯩ ꯆꯥꯕꯁꯨ ꯌꯥꯕ ꯅꯠꯇꯅꯤꯅꯀꯣ
ꯎꯝ ꯍꯣꯏꯅꯦ ꯑꯗꯣ ꯈꯔ ꯌꯥꯝꯅ ꯅꯠꯇ꯭ꯔꯁꯨ ꯈꯤꯇꯪ ꯈꯤꯇꯪ ꯄꯤꯖꯧ ꯆꯥꯅꯤꯡꯉꯦ ꯍꯥꯏꯕꯗꯣ
ꯍꯣꯏ ꯑꯗꯨꯗ ꯌꯥꯕꯨꯗꯤ ꯌꯥꯕ ꯍꯣꯏ ꯑꯗꯨꯗ ꯁꯨꯃꯥꯏ ꯅꯔꯁꯤꯡꯗꯣ ꯑꯗꯨꯅ ꯑꯃꯨꯛ ꯉꯥꯡꯒꯗ꯭ꯔꯥ ꯆꯩꯒꯗ꯭ꯔꯥꯅ ꯈꯜꯂꯒ ꯍꯦꯛ ꯇꯧꯕꯅꯤ ꯇꯧꯔꯤꯁꯦ
ꯑꯣ ꯑꯈꯣꯏꯅ ꯌꯨꯝ ꯗꯣꯛꯇꯔꯗ ꯂꯩꯕꯅꯤꯅ ꯃꯣꯏꯅ ꯍꯥꯏꯕꯗꯨ ꯑꯗꯨꯝ ꯇ ꯍꯌꯦꯡ ꯐꯠꯇ ꯅꯨꯡꯗ ꯊꯣꯛꯑꯗꯤ ꯑꯃꯨꯛ ꯈꯤꯇꯪꯗ ꯁꯣꯏꯗꯣꯔꯤꯕꯅꯤ
ꯑꯗꯨꯅꯅꯤ ꯌꯥꯝ ꯂꯨꯌꯦꯕ ꯑꯗꯨꯅ ꯑꯁ ꯍꯌꯦꯡ ꯅꯥ ꯐꯔꯀꯥꯟꯗ ꯑꯣꯏꯅ ꯆꯥꯔꯣꯗꯅ ꯍꯥꯏꯔꯒ ꯍꯧꯖꯤꯛꯇꯤ ꯅꯥꯔꯝꯅꯤꯅꯥ ꯆꯥꯕꯗꯨ ꯅꯨ ꯋꯥꯜ
ꯑꯣ ꯑꯗꯨꯃꯥꯏꯅ ꯈꯔ ꯈꯔ ꯍꯦꯛ ꯊꯦꯡꯃꯣ ꯑꯍꯟ ꯍꯥꯏꯁꯤ ꯗꯤꯅꯦ ꯌꯥꯝꯅ ꯎꯝ ꯑꯉꯥꯡꯒꯨꯝꯅ ꯇꯧꯕꯅꯦ ꯍꯥꯏꯗꯤ ꯑꯉꯥꯡꯒꯩꯅ ꯍꯦꯛ ꯁꯦꯠ ꯁꯦꯠ ꯊꯔꯥ ꯐꯨꯔꯨꯕꯁꯨ ꯌꯥꯔꯣꯏ ꯃꯣꯏꯗꯤ ꯗꯨꯅ ꯈꯔ ꯍꯩꯅ ꯂꯣꯏꯅꯗ꯭ꯔꯗꯤꯅꯦ ꯃꯣꯏꯗꯤꯅꯦ ꯐꯦꯠ ꯐꯦꯠ ꯀ ꯌꯥꯝ ꯂꯥꯎꯒꯟꯕꯅꯤ ꯎ
ꯎꯝ ꯆꯥꯔꯕꯣ
ꯑꯩ ꯆꯥꯔꯦ
ꯑꯣ ꯀꯔꯤ ꯀꯔꯤ ꯏꯟꯖꯥꯡ ꯆꯥꯔꯕ
ꯑꯁ ꯑꯈꯣꯏ ꯃꯥꯅ ꯈꯥꯃꯦꯟ ꯁꯥꯛ ꯇꯧꯔꯦ ꯑꯗ ꯉꯥ ꯑꯃ ꯉꯧꯔꯝꯃꯦ ꯉꯥꯔꯧ
ꯈꯥꯃꯦꯟꯗꯣ ꯍꯧꯖꯤꯛꯀꯥꯟꯗꯤ ꯈꯥꯃꯦꯟꯗꯣ ꯌꯥꯝ ꯁꯦꯡ ꯁꯦꯡꯅ ꯆꯥꯝꯃꯒ ꯆꯥꯎꯅ ꯍꯥꯏꯅꯕꯅꯤꯍꯦ
ꯍꯣꯏ ꯃꯣꯏ ꯍꯤꯗꯥꯛꯀꯨꯝꯕ ꯇꯤꯟ ꯈꯥꯃꯦꯟꯁꯦ ꯇꯤꯟ ꯌꯥꯝ ꯄꯥꯝ
ꯑꯥ
ꯃꯣꯌ ꯇꯤꯅ ꯍꯨꯠꯇꯅꯕ ꯈꯣꯠꯇ ꯅꯕ ꯍꯥꯏꯅ ꯍꯤꯗꯥꯛꯁꯤ ꯌꯥꯝ ꯇꯧꯅꯕ ꯃꯥꯜꯂꯦ
ꯍꯣꯏ ꯍꯣꯏ ꯑꯗꯨꯅ ꯑꯗꯨꯝ ꯄꯨꯡꯒꯥꯏ ꯑꯃ ꯀꯔꯤ ꯑꯃ ꯇꯤꯡꯉꯣꯅ ꯍꯥꯏꯕꯅꯤ
ꯎꯝ